ꯍꯜꯂꯣ ꯚꯥꯏ
ꯍꯜꯂꯣ ꯍꯜꯂꯣ ꯚꯥꯏ
ꯇꯔꯦ ꯇꯔꯦ ꯚꯥꯏ
ꯎꯝ
ꯀꯃꯥꯏ ꯀꯃꯥꯏ ꯇꯧꯔꯤꯒꯦ
ꯁꯨꯝ ꯅꯨꯡꯉꯥꯏꯔꯤꯌꯦ ꯚꯥꯏ
ꯑꯗꯨꯝ ꯅꯨꯡꯉꯥꯏꯔꯤ ꯍꯥꯏꯗꯨꯅꯦ ꯉꯍꯥꯃꯨꯛ ꯅꯪꯅ ꯉꯥꯅꯨ ꯊꯣꯡꯕ ꯑꯃ ꯆꯥꯈꯤꯕꯗꯣ
ꯑꯣ
ꯑꯩꯈꯣꯏꯅ ꯔꯦꯟꯇ ꯂꯩꯔꯤꯉꯩꯗ ꯑꯗꯨ ꯑꯗꯨꯒꯤ ꯉꯥꯅꯨ ꯈꯨꯊꯣꯡꯗꯣ ꯀꯃꯥꯏꯅ ꯇꯧꯕꯅꯣ ꯍꯪꯒꯦꯅ ꯑꯩꯁꯨ ꯌꯨꯝꯗ ꯑꯝꯇ ꯇ꯭ꯔꯥꯏ ꯇꯧꯒꯦꯅ ꯐꯣꯟ ꯇꯧꯔꯛꯏꯅꯦ
ꯑꯣ ꯑꯗꯨꯒꯤ ꯉꯥꯅꯨ ꯊꯣꯡꯕꯗꯣ ꯃꯈꯜꯕꯨꯗꯤ ꯑꯅꯤ ꯂꯩꯕꯅꯦꯕꯀꯣ ꯑꯗꯨꯒꯤ ꯉꯥꯅꯨ ꯊꯣꯡꯕꯗꯣ ꯃꯈꯜ ꯑꯅꯤ ꯂꯩꯌꯦꯕ